ꯍꯜꯂꯣ
ꯆꯥꯛ ꯆꯥꯔꯕꯣ ꯗꯗꯥ꯫
ꯑꯥ
ꯇꯥꯕ꯭ꯔꯣ
ꯇꯥꯕꯔꯣ ꯇꯥꯔꯦ ꯇꯥꯔꯦ
ꯑꯣ ꯆꯥꯛ ꯆꯥꯔꯕꯣ
ꯆꯥꯗꯔꯤ
ꯑꯣ ꯀꯩꯗꯣꯏ ꯑꯩ ꯀꯩꯅꯣꯝ ꯍꯪꯒꯦ ꯇꯧꯕꯅꯤꯅꯦ ꯑꯁ ꯇꯣꯏꯂꯦꯠ ꯁꯥꯕꯖꯦ ꯇꯣꯏꯂꯦꯠ ꯀꯩꯀꯥ ꯁꯥꯕꯗꯤ ꯍꯧꯖꯤꯛ ꯌꯣꯠꯀꯤ ꯁꯥꯕ ꯃ ꯆꯠꯅꯔꯛꯏꯗꯅ
ꯎꯝ
ꯑꯗꯨꯒ ꯆꯦꯛꯀꯤ ꯁꯥꯕꯖꯤꯒ ꯀꯔꯝꯕꯅ ꯍꯦꯟꯅ ꯁꯦꯞ ꯑꯣꯏꯗꯣꯏꯅꯣ ꯁꯤ ꯃꯔꯝꯗ ꯈꯔ ꯍꯥꯏꯔꯛꯎꯅꯦ
ꯌꯣ ꯁꯥꯕꯕꯨꯗꯤ ꯍꯣꯏ ꯑꯗꯨ ꯆꯠꯅꯕ ꯌꯥꯕ ꯍꯥꯏꯔꯕꯨꯗꯤ ꯆꯦꯛꯅꯕꯨꯗꯤ ꯑꯣꯏꯌꯦꯕꯀꯣ
ꯑꯥ
ꯑꯗꯨꯒ ꯊꯨꯅ ꯁꯥꯕ ꯑꯗꯨꯒ ꯍꯣꯏ ꯃꯁꯛ ꯃꯇꯧ ꯆꯞ ꯃꯥꯟꯅꯍꯟꯕꯒꯤ ꯍꯥꯏꯔꯕꯨꯗꯤ ꯑꯗꯨꯝ ꯍꯧꯖꯤꯛ ꯌꯣꯠꯅ ꯁꯥꯔꯒ ꯕꯣꯠꯅ ꯈꯥꯔꯤꯖꯦ
ꯑꯥ
ꯇꯥꯞ ꯁꯤꯗ ꯆꯞ ꯃꯥꯟꯅꯩꯑꯕ ꯃꯥꯟꯅꯕꯕꯨꯗꯤ
ꯑꯥ ꯌꯣꯠꯅ ꯁꯥꯕꯤꯖꯦ
ꯎꯝ ꯍꯥꯏꯗꯤ ꯆꯦꯡꯅ ꯁꯥꯔꯖꯨ ꯑꯗꯨꯝ ꯀꯩꯅꯣ ꯇꯧꯋꯤ ꯑꯗꯣ ꯌꯣꯠꯅ ꯁꯥꯕ ꯍꯥꯏꯖꯤꯗꯤ ꯌꯣꯠꯇꯨꯅ ꯃꯅꯨꯡꯗ ꯂꯩꯖꯒꯔꯒ ꯅꯥ ꯌꯦꯛꯇ ꯕꯣꯠꯇꯨ ꯑꯗꯨꯝ ꯆꯞ ꯄꯒ ꯄ꯭ꯂꯥꯁꯇꯔ ꯀꯩꯀꯩ ꯂꯣꯏꯅ ꯇꯧꯁꯤꯜꯂꯒ ꯂꯩꯒꯤꯗꯣꯏꯃꯤꯅꯅꯦ
ꯑꯥ
ꯑꯗꯨꯕꯨꯗꯤ ꯀꯩꯅꯣ ꯑꯗꯨꯝ ꯇꯧꯋꯤꯗꯅ ꯍꯥꯏꯗꯤ ꯃꯄꯥꯡꯒꯜꯕꯨ ꯆꯞ ꯑꯗꯨ ꯑꯗꯨꯝ ꯃꯥꯟꯅꯩꯑꯕ ꯑꯗꯨ ꯊꯨꯕꯗꯨꯒꯤ ꯍꯥꯏꯔꯕꯨꯗꯤ ꯌꯣꯠꯅ ꯁꯥꯕꯗꯨꯕꯨꯗꯤ ꯊꯨꯗꯣꯏꯕ
ꯑꯣ ꯄꯩꯁꯥ ꯁꯦꯞꯁꯦ ꯀꯔꯝꯕꯅ ꯍꯦꯟꯒꯦ ꯄꯩꯁꯥ ꯁꯦꯞ ꯑꯣꯏꯕꯁꯦ
ꯁꯦꯞ ꯑꯣꯏꯕ ꯍꯥꯏꯁꯦ ꯄꯩꯁꯥꯗꯤ ꯁꯦꯞ ꯑꯣꯏꯕ ꯍꯥꯏꯁꯦ ꯀꯩꯁꯨ ꯑꯣꯏꯅꯤꯡꯉꯥꯏ ꯑꯩ ꯀꯩꯅꯣ ꯇꯧꯗꯦ ꯌꯥꯝ ꯀꯟꯅ ꯈꯦꯠꯅꯔꯣꯏꯌꯦ ꯆꯦꯛꯀ ꯀꯩꯅꯣꯒ ꯑꯗꯨꯝ ꯁꯥꯔꯛꯄꯗ ꯇꯨꯡꯒ ꯃꯥꯡꯒ ꯑꯗꯨꯝ ꯂꯥꯛꯑꯅꯤ ꯍꯥꯏꯗꯤ ꯑꯩꯈꯣꯏꯅ ꯆꯦꯛꯅ ꯁꯥꯔꯒꯁꯨ ꯍꯌꯦꯡ ꯇꯣꯏꯂꯦꯠꯀꯤ ꯃꯥꯒꯤ ꯄꯥꯏꯞ ꯐꯤꯠꯇꯤꯡ ꯇꯧꯔꯛꯄ ꯕꯥꯠꯔꯨꯝ ꯑꯦꯇꯦꯁ ꯀꯩꯀꯩ ꯅꯣꯏꯒ ꯂꯣꯏꯅ ꯋꯦꯁꯇꯔꯟ ꯀꯨꯝꯃꯨꯠ ꯀꯩ ꯀꯩ ꯍꯥꯞꯄꯛ ꯄꯩꯗꯣ ꯑꯗꯨꯒꯤꯗ ꯑꯩꯈꯣꯏꯒꯤꯗꯨꯗꯁꯨ ꯆꯦꯛ ꯆꯦꯛ ꯇꯣ ꯑꯗꯨꯝ ꯃꯤꯁꯇ꯭ꯔꯤꯗꯨꯅ ꯀꯛꯑꯒ ꯑꯗꯨꯝ ꯍꯥꯞꯄꯤꯗꯅ
ꯑꯥ
ꯆꯦꯛꯁꯤꯡꯗꯣ ꯑꯗꯨꯝ ꯃꯦꯆꯤꯟꯅ ꯀꯛꯑꯒ ꯍꯥꯞꯄꯤ ꯑꯗꯨꯒ ꯌꯣꯠꯀꯤꯗꯨꯗ ꯁꯥꯕꯗꯨꯅ ꯃꯦꯁꯇ꯭ꯔꯤꯁꯤꯡꯗꯨꯅ ꯍꯥꯞꯇꯣꯏꯗꯨꯅ ꯇꯔꯥꯅ ꯄꯨꯜꯂ ꯄꯨꯜꯂꯒ ꯃꯅꯨꯡꯗ ꯑꯗꯨꯝ ꯍꯥꯞꯈ꯭ꯔꯅꯤ ꯀ꯭ꯂꯤꯞ ꯐꯥꯈ꯭ꯔꯅꯤ ꯑꯗꯨꯒ ꯕꯣꯠꯁꯤꯡꯗꯨ ꯑꯗꯨꯝ ꯌꯣꯝꯁꯤꯟꯈ꯭ꯔꯅꯤ ꯃꯣꯏꯒꯤ ꯈꯨꯠꯁꯨꯃꯟꯗꯤ ꯑꯗꯨꯝ ꯆꯞ ꯃꯥꯟꯅꯩ ꯐꯤꯠ ꯏꯁꯀ꯭ꯋꯥꯔꯗ ꯂꯧꯗꯣꯏꯅꯤ ꯔꯟꯅꯤꯡꯗ ꯂꯧꯗꯣꯏꯅꯤꯅ ꯑ ꯑꯗꯨꯗꯩꯗ
ꯊꯨꯕꯩꯅꯦꯕ ꯑꯃ
ꯍꯣ ꯊꯨꯕꯗꯨꯒꯤ ꯋꯥꯅꯤ ꯊꯨꯕꯗꯨꯒꯤ ꯋꯥꯅꯤ
ꯑꯗꯣ ꯍꯧꯖꯤꯛ ꯌꯣꯠꯀꯤꯗꯖꯨ ꯑꯅꯤ ꯃꯊꯛ ꯃꯈꯥ ꯇꯧꯔꯛꯏꯗꯅ
ꯎꯝ
ꯑꯗꯣ ꯑ ꯃꯥꯗꯤ ꯃꯩ ꯆꯤꯡꯕꯒꯤ ꯆꯥꯡ ꯌꯥꯝ ꯋꯥꯡꯉꯦ ꯍꯥꯏꯕ
ꯃꯩ ꯆꯤꯡꯕꯩꯗꯤ ꯆꯤꯡꯉꯣꯏꯌꯦ ꯃꯩ ꯆꯤꯡꯕꯩꯗꯤ ꯆꯤꯡꯉꯣꯏꯗꯤ ꯌꯣꯠꯅ ꯁꯥꯔꯒ ꯖꯤꯡꯒꯅ ꯈꯥꯔꯒ ꯋꯌꯔꯗꯣ ꯌꯣꯠꯇꯨꯗꯩꯗ ꯌꯦꯠꯁꯜꯂꯒ ꯄꯨꯔꯒꯗꯤ ꯃꯩ ꯆꯤꯡꯕꯒꯤ ꯆꯥꯡ ꯍꯥꯏꯖꯦ ꯋꯥꯌꯔ ꯍꯥꯏꯖꯦ ꯆꯍꯤ ꯁꯨꯛ ꯆꯠꯀꯅꯤ ꯁꯨꯛꯆꯠꯀꯅꯤ ꯍꯥꯏꯕ ꯂꯩꯇꯦ ꯃꯔꯛꯇ ꯇꯤꯟ ꯀꯥꯡꯅ ꯆꯤꯛꯊꯠꯂꯝꯃꯒꯗꯤ ꯋꯥꯌꯔꯗꯣ ꯅꯦꯛ
ꯂꯣꯏꯅ ꯃꯩ ꯆꯤꯡꯗꯣꯏꯅꯤꯗꯅ
ꯑꯥ
ꯑꯗꯨ ꯅꯠꯇꯕꯤꯗ ꯑ ꯋꯥꯌꯔꯗꯣ ꯃꯣꯏꯒꯤ ꯀꯩꯅꯣꯗ ꯑꯩꯈꯣꯏꯒꯤ ꯏꯔꯦꯟꯖꯅ ꯑꯩꯈꯣꯏꯅ ꯆꯦꯛꯀꯤ ꯋꯥꯜꯗ ꯀꯩꯗ ꯄꯨꯕ ꯑꯗꯨꯃꯥꯏꯅ ꯃꯥꯒꯤ ꯃꯩꯒꯤ ꯑꯩꯈꯣꯏꯒꯤ ꯄꯇꯤ ꯊꯣꯛꯏꯗꯅ
ꯄ꯭ꯂꯥꯁꯇꯤꯛ ꯄꯠꯇꯤ ꯑꯗꯨꯗ ꯌꯣꯝꯃꯒ ꯀꯩꯗꯧꯔꯒ ꯐꯖꯅ ꯄꯨꯕ ꯀꯥꯟꯗꯗꯤ ꯀꯩꯁꯨ ꯑꯣꯏꯔꯣꯏ ꯑꯗꯨꯒ ꯕꯣꯠꯅ ꯀꯩꯅ ꯈꯥꯔꯒꯗꯤ ꯆꯞ ꯃꯥꯟꯅꯩ ꯑꯥ ꯑꯗꯨꯝ ꯁꯦꯞ ꯑꯣꯏꯗꯣꯏꯅꯤ
ꯈꯨꯠꯁꯨꯃꯟꯖꯦ ꯑ ꯑꯅꯤꯃꯛꯁꯦ ꯆꯞ ꯃꯥꯟꯅꯅ ꯐꯪꯕ꯭ꯔꯕ
ꯈꯨꯠꯁꯨꯃꯟ ꯐꯪꯗꯦ ꯆꯦꯛꯀꯤꯅ ꯆꯦꯛ ꯑꯃꯗ ꯂꯨꯄꯥ ꯇꯔꯦꯠ
ꯑꯣ ꯃꯤꯁꯇ꯭ꯔꯤꯒꯤꯖꯦ
ꯎꯝ ꯃꯤꯁꯇ꯭ꯔꯤ ꯑꯥ ꯆꯦꯛ ꯑꯊꯥꯃꯟ ꯗꯪ ꯆꯦꯛ ꯑꯩꯈꯣꯏ ꯁꯝꯅ ꯍꯥꯏꯔꯕꯗ ꯇꯣꯏꯂꯦꯠ ꯁꯥꯔꯦ ꯈꯜꯂꯖꯦꯀꯣ ꯇꯣꯏꯂꯦꯠꯁꯦ ꯍꯥꯏꯗꯤ ꯍꯖꯤꯔꯥꯗ ꯁꯨꯗꯣꯏꯔꯥ ꯅꯠꯇ꯭ꯔꯒ ꯆꯦꯛꯁꯤꯡꯗ ꯂꯧꯗꯣꯏꯔꯥ ꯑꯗꯨꯝ ꯍꯪꯅꯔꯅꯤ
ꯑꯥ
ꯆꯦꯛꯁꯤꯡꯗ ꯂꯧꯕ ꯀꯩꯗꯧꯕꯁꯤꯒꯤꯗꯤ ꯑꯣꯏꯔꯛ ꯇꯣꯏꯂꯦꯠꯀꯤꯗꯤ ꯑꯗꯨꯃꯥꯏꯅ ꯆꯦꯛꯁꯤꯡꯗ ꯀꯩꯗꯧ ꯑꯣꯏꯗꯒꯨꯝ ꯇꯧꯕꯅꯦ ꯇꯣꯏꯂꯦꯠ ꯑꯃ ꯁꯥꯕꯗ ꯂꯧꯒꯨꯝ ꯇꯧꯕꯅꯤꯅꯦ ꯂꯝꯁꯝ ꯑꯣꯏꯅ ꯑꯗꯨꯝ ꯐꯖꯅ ꯄꯀꯥ ꯑꯣꯏꯅ ꯑꯩꯈꯣꯏꯒꯤ ꯁꯤꯗ ꯁꯥꯔꯤꯖꯦ
ꯑꯥ
ꯑꯩꯈꯣꯏꯅ ꯌꯥꯝ ꯁꯦꯞ ꯑꯣꯏꯕꯅꯦꯕ ꯍꯥꯏꯗꯤ ꯑꯩꯈꯣꯏꯒꯤ ꯁꯥꯔꯤꯖꯦ ꯑꯩꯈꯣꯏꯅ ꯃꯤꯁꯇ꯭ꯔꯤ ꯑꯗꯨ ꯃꯣꯏ ꯍꯖꯤꯔꯥꯗ ꯑꯣꯏꯕꯒꯤ ꯄꯩꯁꯥ ꯃꯤ ꯌꯥꯝ ꯇꯥꯗꯕ ꯋꯥꯅꯦꯕ
ꯎꯝ
ꯄꯨꯔꯥ ꯑꯣꯏꯅ ꯑꯩꯈꯣꯏꯅ ꯁꯤ ꯁꯥꯗ꯭ꯔꯤꯉꯩꯗ ꯃꯣꯏ ꯌꯨꯝꯅꯥꯝ ꯀꯥ ꯕꯨꯖꯦꯅ ꯀꯅꯥ ꯂꯨꯄꯥ ꯂꯥꯛ ꯑꯃꯗꯤ ꯏꯍꯥꯟ ꯍꯥꯟꯅ ꯄꯥꯏꯗꯕ ꯌꯥꯔꯣꯏ ꯍꯥꯏꯌꯦꯕ ꯃꯤꯁꯇ꯭ꯔꯤꯒꯤ ꯄꯩꯁꯥꯗꯨ
ꯑꯣ ꯈꯨꯨꯁꯨꯃꯟ ꯈꯠ
ꯑꯗꯣ ꯂꯥꯛ ꯑꯗꯨꯝ ꯌꯥꯝꯗ꯭ꯔꯕꯗ ꯂꯨꯄꯥ ꯂꯥꯈ ꯑꯃꯒ ꯀꯨꯟꯃꯨꯛ ꯇꯤ ꯑꯗꯨꯝ ꯆꯪꯉꯅꯤ ꯍꯥꯏꯕꯅꯦ ꯃꯤꯁꯇ꯭ꯔꯤꯒꯤ ꯄꯩꯁꯥꯗ ꯑꯗꯣ ꯑꯩꯈꯣꯏꯗꯤ ꯂꯨꯄꯥ ꯂꯤꯁꯤꯡ ꯅꯤꯐꯨꯃꯨꯛꯇꯔ ꯀꯩꯅꯣꯇꯅꯦꯕ ꯑꯣꯏꯒꯤꯕꯗꯣ
ꯑꯗꯨꯗꯤ ꯁꯦꯞ ꯁꯦꯞ ꯑꯣꯏꯅꯦ
ꯍꯣꯏ ꯍꯣꯏ ꯁꯥꯕꯒ ꯀꯩꯒ ꯄꯨꯜꯂꯞ ꯄꯨꯟꯅꯗꯨꯗ ꯂꯨꯄꯥ ꯂꯥꯛ ꯑꯅꯤ ꯈꯔ ꯍꯦꯟꯅ ꯆꯪꯖꯒꯤꯕꯩ ꯋꯥꯅꯤ ꯍꯥꯏꯕ
ꯑꯣ ꯑꯣ ꯑꯗꯨ ꯆꯦꯛ ꯁꯨꯕꯖꯤꯖꯨ ꯀꯥꯟꯗꯤ ꯀꯥꯟꯅꯩ ꯑꯗꯣ ꯋꯥꯕꯗꯤꯗꯤ ꯋꯥꯕꯀꯣ ꯄꯥꯡꯒꯜꯖꯦ ꯖꯨꯒꯥꯂꯤ ꯖꯨꯒꯥꯂꯤ ꯖꯨꯒꯥꯂꯤꯑꯅ ꯂꯩꯖꯤꯅ ꯀꯃꯥꯏꯅ ꯇꯧꯏꯅꯣ
ꯍꯥꯥ
ꯖꯨꯒꯥꯥꯂꯤ ꯍꯥꯏꯕꯖꯤꯅ ꯀꯃꯥꯏꯟ ꯇꯧꯕꯅꯣ
ꯖꯨꯒꯥꯂꯤ ꯍꯥꯏꯗꯨꯅ ꯃꯤꯁꯇ꯭ꯔꯤꯒꯤ ꯃꯈꯥꯗ ꯊꯕꯛ ꯁꯨꯕꯗꯨ ꯅꯣꯏ ꯑꯪꯒꯜꯋꯥꯗꯤꯒꯤꯗ ꯍꯥꯏꯔꯒ ꯑꯪꯒꯜꯋꯥꯗꯤꯒꯤꯗ ꯍꯥꯏꯔꯒ ꯋꯥꯛ ꯋꯥꯀꯔꯒꯤ ꯃꯈꯥꯗ ꯍꯦꯜꯄꯔ ꯑꯅ ꯂꯩꯇ꯭ꯔꯣ
ꯑꯥ
ꯑꯗꯨꯒꯨꯝꯕ
ꯑꯣ ꯍꯦꯁꯇꯦꯜ ꯒꯨꯝꯕꯁꯦ ꯃꯣꯏꯁꯤꯅ ꯑꯃꯨꯛ ꯀꯌꯥ ꯁꯥꯏꯕ
ꯀꯅꯥꯒꯤꯅꯣ ꯍꯤꯜ ꯀꯩꯅꯣꯒꯤꯔꯣ
ꯑ ꯖꯨꯒꯂꯤꯁꯦ
ꯎꯝ ꯖꯨꯒꯥꯂꯤ ꯒꯤꯗꯤ ꯖꯨꯒꯥꯂꯤꯒꯤꯗꯤ ꯂꯨꯄꯥ ꯍꯨꯖꯤꯛ ꯂꯨꯄꯥ ꯀꯩꯅꯣ ꯁꯥꯔꯝꯒꯅꯤꯌꯦ ꯆꯥꯝꯃꯉꯥ ꯌꯥꯡꯈꯩ ꯆꯥꯇ꯭ꯔꯨꯛꯃꯨ
ꯑꯣ ꯑꯗꯨꯒ ꯑꯥ ꯍꯧꯖꯤꯛ ꯇꯤꯟ ꯀꯛꯄ ꯔꯪ ꯍꯥꯏꯕ ꯇꯧꯕꯖꯦ ꯁꯤꯗ ꯑꯩꯈꯣꯏ ꯏꯅꯥꯎ ꯄꯥꯗꯨꯅ ꯁꯨꯏꯗꯅ ꯃꯣꯏꯖꯦ ꯏꯁꯀ꯭ꯋꯥꯔ ꯐꯤꯠꯇ ꯆꯠꯂꯤꯔꯥ ꯑꯥ ꯅꯠꯇ꯭ꯔꯒ ꯃꯣꯏ ꯅꯣꯡꯃꯒꯤ ꯃꯤ
ꯁꯨꯏꯗ ꯃꯣꯏꯅ ꯃꯤꯅ ꯂꯧꯕꯗ ꯏꯁꯀ꯭ꯋꯥꯔ ꯐꯤꯠꯇ ꯂꯨꯄꯥ ꯂꯨꯄꯥ ꯃꯥꯄꯜꯗꯩꯅ ꯂꯨꯄꯥ ꯇꯔꯥꯏꯟꯊꯣꯏꯕꯧ ꯁꯨꯒꯨꯝ ꯇꯧꯕꯅꯦ ꯃꯊꯛ ꯁꯨꯝ ꯋꯥꯡꯈꯠꯂꯛꯑꯒꯗꯤ ꯄꯩꯁꯥ ꯆꯥꯎꯕꯅꯦ
ꯑꯥ ꯍꯥꯏꯗꯤ ꯀꯥꯔꯒ ꯇꯧꯕꯅꯤꯅ
ꯐꯤꯠ ꯑꯃꯒꯤ ꯏꯁꯀ꯭ꯋꯥꯔꯗꯨꯅꯤꯀꯣ ꯂꯨꯄꯥ ꯃꯥꯄꯜ ꯇꯔꯥ ꯍꯥꯏꯁꯦ ꯐꯛꯂꯥꯡ ꯐꯂꯥꯡ ꯃꯃꯥꯏꯀꯛ ꯄꯥꯗ ꯂꯨꯄꯥ ꯂꯤꯁꯤꯡ ꯑꯃ ꯍꯦꯟ ꯇꯥꯕꯅꯤ
ꯑ ꯃꯤ ꯃꯤ ꯑꯃꯥꯖꯤꯅ
ꯑꯥ ꯍꯥꯏꯗꯤꯇꯦ ꯃꯤ ꯑꯃꯒꯤ ꯅꯠꯇꯦ ꯃꯣꯏꯒꯤ ꯂꯧ ꯊꯕꯛ ꯂꯧꯖꯔꯤꯕ ꯃꯤꯗꯨꯒ ꯃꯣꯏꯒꯤ ꯑꯣꯏꯅꯗꯤ ꯅꯣꯡꯃꯒꯤ ꯂꯨꯄꯥ ꯆꯅꯤꯄꯥꯥꯟꯅꯦ ꯍꯥꯏꯕꯅꯤ ꯆꯥꯕ ꯌꯥ ꯊꯥꯛꯑꯒ
ꯆꯥꯕ ꯊꯥꯛꯑ ꯆꯅꯤꯄꯥ ꯑꯗꯨꯗꯤ ꯁꯦꯞ ꯑꯣꯏꯅꯦ ꯌꯥꯏꯌꯦꯕ ꯁꯨꯕ ꯑꯗꯨꯒꯨꯝꯕꯗꯣ
ꯎꯝ
ꯑꯗꯨꯗꯤ ꯑꯗꯨꯖꯨ ꯍꯩꯖꯤꯟꯕꯗꯤ ꯀꯥꯟꯅꯩ ꯍꯥꯏꯗꯤ ꯂꯧꯕꯀꯣ ꯃꯤꯒꯤ ꯊꯕꯛꯁꯦ ꯈꯪꯅꯕ ꯂꯩꯔꯒ
ꯊꯕꯛ ꯈꯪꯅꯕ ꯂꯩꯔꯗꯤ ꯊꯕꯛ ꯍꯩꯕ ꯍꯩꯇꯕꯒꯤ ꯂꯣꯏ ꯇꯣꯛꯊꯣꯛꯈ꯭ꯔꯒ ꯊꯕꯛ ꯂꯣꯏ ꯂꯧꯕ ꯌꯥꯏ ꯍꯥꯏꯗꯤ ꯌꯨꯝꯒꯤ ꯂꯧꯕꯗꯤ ꯀꯥꯟꯅꯗꯦ ꯍꯥꯏꯗꯤ ꯃꯤꯅ ꯃꯥ ꯊꯕꯛ ꯍꯩꯁꯨ ꯍꯩꯇꯅ ꯊꯕꯛ ꯂꯧꯋꯦꯅ ꯍꯥꯏꯒꯤꯅꯤꯗꯅ
ꯑꯥ ꯑꯣ ꯊꯤꯀꯥꯒꯤ ꯀꯩꯀꯥ ꯁꯥꯕ ꯈꯣꯠꯄ ꯂꯧꯕꯁꯦ ꯁꯨꯝꯕꯁꯤ ꯀꯥꯟꯅꯩꯌꯦꯕ ꯗꯥ ꯄꯥꯏꯅ ꯂꯧꯔꯤ ꯁꯨꯝꯕꯁꯦ
ꯍꯣ ꯍꯣ ꯍꯣ ꯑꯗꯨ ꯃꯣꯏ ꯈꯪꯅ ꯆꯥꯟꯅꯕꯒꯤ ꯃꯣꯏ ꯃꯝꯃꯩ ꯑꯗꯨꯏꯅꯦ ꯑꯗꯥꯏꯅꯦ ꯍꯥꯏꯕꯩꯗꯤ ꯍꯥꯏꯗꯤ ꯌꯨꯝ ꯀꯨꯞꯄꯒꯤ ꯑꯣꯏꯔꯁꯨ ꯂꯧꯁꯤꯟꯕ ꯌꯥꯏ ꯆꯦꯛ ꯁꯨꯕꯒꯤ ꯑꯣꯏꯔꯁꯨ ꯂꯧꯁꯤꯟꯕ ꯌꯥꯏ ꯔꯪ ꯊꯥꯕꯒꯤ ꯑꯣꯏꯔꯁꯨ ꯂꯧꯁꯜꯂꯤꯒ ꯃꯥꯅ
ꯍꯦꯠ ꯑꯃꯃꯝ ꯍꯥꯏꯗꯤ ꯃꯤꯁꯇ꯭ꯔꯤ ꯑꯃꯃꯝ ꯃꯤꯁꯇ꯭ꯔꯤ ꯈꯒ ꯈꯥꯏꯗꯣꯛꯑ ꯈꯥꯏꯗꯣꯛꯑ ꯃꯥꯅ ꯆꯥꯕ ꯄꯨꯔꯅꯤꯗꯅ
ꯑꯥ
ꯍꯥꯥꯎ
ꯃꯥꯅ ꯆꯥꯕ ꯄꯨꯔꯒ
ꯌꯥꯅꯤ ꯑꯩ ꯍꯪꯒꯦ ꯑꯗꯨ ꯃꯥꯅ ꯆꯥꯕ ꯄꯨꯔꯒ ꯂꯣꯏꯅ ꯑꯗꯨꯝ ꯁꯨꯍꯟꯕ ꯀꯥꯟꯗꯅꯦ
ꯑꯥ
ꯑꯗꯨꯝ ꯏꯔꯥꯏ ꯂꯥꯏꯅ ꯌꯥꯏꯌꯦꯕ꯫
ꯎꯝ ꯃꯥꯗꯤ
ꯇꯥꯕ꯭ꯔꯥ
ꯇꯥꯏꯌꯦ ꯃꯥꯗꯤ ꯂꯦꯝꯃꯅꯦꯕ ꯑꯗꯨꯗꯤ꯫
ꯃꯥꯟꯅꯦ ꯃꯥꯟꯅꯦ꯫ ꯑꯗꯨꯅꯅꯤ ꯀꯩꯅꯣ ꯑꯕꯤꯍꯣꯏ ꯄꯨꯔꯒ ꯑꯕꯤ ꯁꯨꯕ ꯁꯨꯗꯕ ꯄꯩꯁꯥ ꯑꯗꯨꯝ ꯅꯣꯡꯃꯩꯒꯤ ꯑꯗꯨꯝ ꯄꯩꯁꯥ ꯁꯥꯔꯒ ꯑꯗꯨꯝ ꯄꯤꯔꯛꯏꯗꯣ꯫
ꯑꯣ ꯑꯕꯤꯖꯦ ꯍꯧꯖꯤꯛ ꯄꯩꯁꯥ ꯐꯪꯕ ꯍꯧꯔꯕ꯫
ꯑꯕꯤ ꯉꯍꯥꯟ ꯄꯩꯁꯥ ꯐꯪꯉꯤꯗꯨꯗꯤ꯫ ꯏꯃꯥꯗꯒ ꯄꯩꯁꯥ
ꯀꯥꯟꯅꯩꯌꯦꯕ ꯑꯣ ꯃꯥ ꯀꯥꯟꯅꯩꯌꯦꯕ ꯕꯍꯩ ꯍꯩꯖꯤꯟꯕꯖꯦ ꯈꯥ ꯂꯝ ꯁꯨꯝ ꯏꯃꯨꯡꯗ ꯂꯩꯁꯟꯗꯧ ꯁꯔꯄꯨꯗꯤꯀꯣ꯫
ꯍꯣꯏ ꯌꯨꯝꯗ ꯁꯨꯝ ꯐ꯭ꯔꯤꯗ ꯂꯩꯗꯧ ꯁꯔꯨꯛꯄꯨꯗꯤ ꯑꯗꯨꯅ ꯐꯩ꯫
ꯑꯥ ꯍꯥꯏꯗꯤ ꯄꯩꯁꯥ ꯇꯥꯟꯕꯖꯂ ꯃꯥꯡꯖꯕ ꯂꯩꯇꯦꯕ꯫ ꯗꯗꯥꯅ ꯌꯨꯝꯗ ꯎ ꯁꯨꯔꯁꯨꯀꯣ ꯃꯥꯅ ꯑꯗꯨ ꯍꯩꯖꯟꯕ ꯀꯥꯟꯅꯩ ꯑꯗꯒꯤ ꯃꯥꯅ ꯐꯖꯅ ꯍꯩꯍꯧꯔꯗꯤꯀꯣ ꯑꯗꯨꯗꯤ ꯄꯩ
ꯂꯣꯏꯅ ꯍꯩꯖꯤꯟꯕꯩꯅꯤ
ꯑꯣ ꯑꯗꯨ ꯌꯥꯏꯌꯦ ꯎꯒꯤꯗꯣ ꯎꯒꯤ ꯇꯧꯔꯒ ꯇꯧꯕ ꯑꯗꯣ ꯑꯈꯣꯏꯒꯤ ꯀꯩꯅꯣ ꯇꯧꯅꯤꯕ ꯑꯈꯣꯏꯁꯨ ꯀꯩꯒꯨꯝꯕ ꯌꯨꯝꯖꯦ ꯁꯥꯔꯛꯑꯗꯤ ꯔꯨꯝꯗ ꯍꯥꯞꯄꯤꯖꯦ ꯍꯥꯞꯀꯅꯦꯕ ꯑꯗꯨꯀꯥꯟꯗ ꯑꯩ
ꯅꯣꯏꯒꯤ ꯑ-ꯅꯣꯏꯒꯤ ꯌꯨꯝ ꯁꯥꯕ ꯁꯥꯗꯕ ꯅꯠꯇꯦ ꯍꯨꯖꯤꯛ ꯍꯨꯖꯤꯛ ꯂꯩ-ꯂꯩꯔꯤꯕ ꯑꯗꯨꯗꯖꯨ ꯍꯥꯞꯄ ꯌꯥꯏ ꯀꯩꯁꯨ ꯀꯥꯏꯗꯤꯌꯦ꯫
ꯁꯤꯒꯤꯗꯤ ꯃ
ꯅꯣꯏꯒꯤ ꯍꯨꯖꯤꯛ ꯍꯨꯖꯤꯛ ꯂꯩꯔꯤꯕ ꯌꯨꯝꯗꯨꯗꯅꯦ
ꯑꯥ
ꯅꯣꯏ ꯑꯗꯨꯒꯤ ꯌꯨꯝꯗꯨꯗꯅꯦ
ꯑꯥ
ꯄꯤꯛꯄ ꯍꯥꯏꯖꯦ ꯅꯣꯏ ꯑꯗꯨꯒꯤ ꯌꯨꯝꯗꯨꯗꯩꯗ ꯑ ꯃꯊꯛꯇ ꯌꯣꯠꯅ ꯍꯥꯞꯀꯠꯂꯒ ꯃꯊꯣꯜ ꯑꯃ ꯑꯗꯨꯝ ꯍꯥꯞꯄ ꯌꯥꯏ꯫
ꯑꯥ
ꯌꯣꯠꯅ ꯍꯥꯞ ꯀꯠꯂꯒ ꯃꯊꯛꯇ ꯃꯊꯣꯜ ꯑꯃ ꯍꯥꯞꯄ ꯌꯥꯏ ꯅꯣꯏꯒꯤ ꯃꯥꯡꯒꯣꯜ ꯁꯨꯃꯥꯡ ꯑꯣꯏꯕ ꯑꯗꯣꯝꯗ ꯀꯥ ꯑꯦꯛꯁ ꯄꯥꯟ ꯇꯧꯕ ꯌꯥꯏ ꯃꯅꯤꯡꯗ ꯂꯦꯝꯃꯤꯕ ꯑꯗꯣꯟꯗ ꯀꯥ ꯑꯦꯛꯁꯄꯥꯟ ꯇꯧꯕ ꯌꯥꯏ ꯍꯨꯖꯤꯛꯇꯤ ꯁꯦꯝꯗꯣꯛꯄꯗ ꯊꯣꯛꯇꯕ ꯑꯃꯕꯣꯛ ꯂꯩꯇꯦ꯫
ꯑꯣ ꯌꯣꯠꯅ
ꯆꯦꯛꯅ ꯄꯨꯔꯥ ꯆꯦꯛꯅ ꯄꯨꯔꯥ ꯑꯣꯏꯅ ꯅꯧꯅ ꯁꯥꯗ꯭ꯔꯒꯁꯨ ꯑꯗꯨꯗꯒꯤ ꯑꯦ ꯑꯦꯛꯁꯄꯥꯟ ꯇꯧꯊꯣꯛꯄ ꯂꯣꯏꯅ ꯌꯥꯏ꯫ ꯃꯈꯥꯗꯅ ꯆꯦ
ꯍꯣꯏ ꯑꯗꯨꯃꯥꯏꯅ ꯁꯦꯝꯗꯣꯛꯄꯅ ꯑꯣꯏꯅ ꯐꯅꯤ ꯍꯥꯏꯗꯤ ꯁꯤꯒꯤꯖꯦ ꯎꯝ ꯁꯥꯕꯖꯨ ꯀꯨꯏꯗ꯭ꯔꯤꯕꯅꯤꯅꯅꯦ
ꯎꯝ ꯑꯗꯩꯗ ꯅꯣꯏꯅ ꯑꯦ ꯑꯥ ꯃꯅꯤꯡ ꯌꯧꯅ ꯇꯞ ꯑꯥ ꯃꯅꯤꯡ ꯇꯥꯟꯅ ꯆꯤꯡꯗꯔꯒ ꯍꯥꯏꯗꯤ ꯃꯥꯒꯤ ꯃꯥꯒꯤ ꯍꯥꯏꯕ ꯖꯒꯥ ꯖꯒꯥꯗꯨꯗꯒꯤ ꯃꯐꯝ ꯆꯥꯅ ꯖꯒꯥ ꯆꯥꯅ ꯂꯝ ꯃꯥꯡꯗꯅ ꯁꯥꯔꯛꯑꯒꯦ ꯈꯜꯂꯕꯨꯗꯤ ꯍꯣꯏ ꯁꯤꯗꯣꯛꯑꯒ ꯁꯦꯝꯕꯕꯨꯗꯤ ꯌꯥꯏ ꯑꯗꯨꯒ ꯀꯩꯁꯨ ꯀꯥꯏꯗꯦꯅ ꯈꯜꯂꯒꯕꯨꯗꯤ ꯑꯗꯨꯝ ꯌꯥꯏ ꯑꯗꯨꯒ ꯆꯤꯡꯊꯔ ꯈꯣꯠꯂꯒ ꯂꯣꯏꯅ ꯑꯗꯨꯝ ꯁꯥꯕꯗꯗꯤ ꯂꯣꯏꯅ ꯌꯥꯏ
ꯑꯗꯨ ꯏꯀꯥꯟꯗ ꯀꯥꯟꯅꯩꯌꯦꯕ
ꯎꯝ
ꯑ ꯑꯗꯨ ꯑꯗꯨꯃꯥꯏꯅ ꯁꯦꯞ ꯑꯣꯏꯕ ꯃꯑꯣꯡꯗ ꯁꯦꯝꯗꯣꯛꯀꯗꯝꯕꯅꯤ ꯍꯥꯏꯗꯤ ꯍꯥꯟꯅꯒꯤꯗꯤ ꯀꯥꯏꯍꯟꯗꯕꯤꯗꯀꯣ ꯑꯗꯨꯃꯥꯏꯅ ꯁꯦꯝꯗꯣꯛꯄꯗ ꯀꯌꯥꯃꯨꯛ ꯆꯥꯎꯔꯥꯛ ꯄ ꯆꯪꯅꯤ
ꯑꯗꯨ ꯆꯥꯎꯔꯥꯛꯅ ꯑꯗꯨꯝ ꯂꯥꯛꯀ ꯂꯥꯛ ꯃꯉꯥ ꯇꯔꯨꯛꯃꯨꯛꯇꯤ ꯑꯗꯨꯝ ꯆꯪꯒꯦ ꯍꯥꯏꯔꯅꯤꯅ ꯃꯊꯛ ꯑꯃ ꯌꯥꯎꯗꯣꯏꯃꯤꯅ
ꯑꯣ
ꯃꯊꯛ ꯑꯃ ꯍꯥꯞꯄꯅꯤ ꯑꯗꯨꯒ ꯕꯣꯠꯅ ꯅꯥꯒꯦꯠ ꯈꯥꯔꯅꯤ ꯁꯤꯒ ꯆꯞ ꯃꯥꯟꯅꯔꯅꯤ ꯇꯥꯏꯜꯁ ꯅꯞꯄꯅꯤ ꯂꯣꯏꯅ ꯃꯈꯥ ꯅꯨꯡꯒꯥꯥ ꯂꯣꯏꯅ ꯇꯥꯏꯜꯁ ꯅꯞꯄꯅꯤ ꯂꯣꯏꯅ ꯔꯪ ꯄꯪꯕ ꯃꯊꯛ ꯁꯤꯂꯤꯡ ꯐꯣꯜ ꯁꯤꯂꯤꯡ ꯂꯣꯏ ꯍꯥꯔꯅꯤ ꯆꯦꯛꯀ ꯆꯞ ꯃꯥꯟꯅꯅ ꯑꯗꯨꯝ ꯂꯩꯔꯅꯤ
ꯍ ꯍꯣꯏ ꯑꯗꯨꯗꯣ ꯑꯣꯏꯅ ꯀꯩꯅꯣꯗꯣ ꯑꯦꯗꯖꯁ ꯇꯧꯍꯧꯕ ꯌꯥꯔꯦꯗꯣ ꯎ ꯀꯩꯀꯥꯗꯣ ꯍꯣꯏ ꯑꯗꯨꯗꯤ ꯑꯩ ꯑꯃꯨꯛ ꯆꯥꯛ ꯑꯃꯨꯛ ꯊꯣꯡ ꯆꯥꯛ ꯌꯨꯁꯟꯈꯤꯒꯦ ꯍꯣꯔꯦꯟ ꯑꯃꯨꯛ ꯇꯧꯔꯛꯀꯦ
ꯇꯧꯔꯣ ꯇꯧꯔꯣ ꯎꯝ